ꯑꯥꯎ ꯇꯥꯏ ꯇꯥꯏ ꯇꯥꯏ
ꯎꯝ ꯀꯩꯇꯧꯔꯤꯅꯣ
ꯑꯩꯗꯤ ꯇꯨꯝ ꯂꯩꯗ ꯁꯥꯃꯟꯗꯅ ꯀꯩꯅꯣ ꯅꯪꯗꯤ ꯌꯦꯟꯁꯦꯟꯅꯕ꯭ꯔꯣ ꯌꯦꯟ
ꯌꯦꯟ ꯊꯦꯅꯗ꯭ꯔꯦ ꯌꯦꯟ ꯇꯪꯈꯥꯢꯃ ꯍꯦꯟꯅ ꯌꯣꯟꯊꯣꯛꯈ꯭ꯔꯦ
ꯀꯔꯤꯒꯤ ꯌꯣꯟꯊꯣꯛꯄ
ꯑꯥ ꯌꯣꯟꯊꯣꯛꯈ꯭ꯔꯦ ꯁꯤꯛꯁꯇꯤ ꯁꯤꯛꯁꯇꯤ ꯁꯚꯦꯟꯇꯤ ꯆꯅꯤ ꯈꯛꯇꯅꯦꯗ ꯂꯣꯏꯕ ꯑꯩ
ꯑꯁ ꯌꯥꯝꯃꯦꯍꯦ ꯆꯥꯅꯤꯗꯤ ꯑꯩꯒꯤꯁꯨ ꯈꯔꯗꯤ ꯈꯥꯏꯔꯧꯗ
ꯈꯥꯏꯒꯦ ꯀꯩꯅꯣ
ꯈꯥꯏꯗꯔꯗꯤ ꯅꯪ ꯆꯩ ꯆꯒꯗꯧꯅꯤ ꯅꯪꯒꯤ ꯈꯣꯟꯖꯦꯜ ꯁꯤꯗꯤ ꯃꯨꯁ ꯂꯤꯝ ꯃꯥꯜꯂꯤꯗ
ꯑꯁ ꯂꯣꯏꯔꯦꯅꯦ
ꯃꯥꯜꯂꯦ ꯕꯨ ꯁꯥꯔꯕꯨ
ꯉꯁꯤꯗꯤ ꯊꯕꯛ ꯆꯠꯇ꯭ꯔꯕꯣ
ꯊꯕꯛ ꯆꯞ ꯆꯠꯂꯦ ꯍꯥꯏꯕ
ꯑꯥ ꯊꯕꯛ ꯆꯠꯂ ꯂꯥꯛꯑꯦ
ꯅꯨꯡꯉꯥꯏꯔꯦ ꯅꯨꯡꯉꯥꯏꯔꯦ ꯕꯣꯜ ꯌꯦꯡꯕꯗꯣ ꯉꯔꯥꯡ
ꯌꯦꯡꯒꯦ ꯇꯧꯕꯅꯦ ꯑꯁ ꯄꯨꯡꯗꯨ ꯊꯦꯡꯃꯟꯈꯤꯕꯒꯤ ꯌꯦꯡꯍꯧꯗ꯭ꯔꯦ ꯑꯩ ꯇꯨꯝꯊꯣꯛꯈ꯭ꯔꯦ ꯉꯟꯅ
ꯑꯁ ꯏꯁꯄꯦꯟꯅ ꯀꯥꯈ꯭ꯔꯦꯍꯦ ꯄꯣꯔꯇꯨꯒꯜ ꯁꯤꯈ꯭ꯔꯦꯍꯦ
ꯑꯗꯨ ꯑꯣꯏꯔꯝꯒꯅꯤ ꯍꯣꯏ ꯏꯁꯄꯦꯟꯅ ꯀꯥꯏ ꯍꯥꯏ
ꯑꯩꯁꯦ ꯏꯁꯄꯦꯟ ꯁꯞꯄꯣꯔꯠ ꯇꯧꯕꯅꯤꯅ ꯄꯣꯇꯨꯒꯜ ꯁꯤꯕꯅ ꯐꯩ
ꯑꯠꯁꯥ ꯏꯁꯄꯦꯟꯒꯤ ꯏꯁꯇꯥꯔ ꯄ꯭ꯂꯦꯌꯔꯁꯦ ꯀꯅꯥ ꯑꯣꯏꯕ꯭ꯔꯥ
ꯈꯪꯗꯦꯗ ꯑꯩꯗꯤ ꯄꯪꯌꯦꯡ ꯌꯦꯡꯕꯅꯤꯗ ꯀꯅꯥꯔꯥ ꯈꯪꯗꯦ
ꯑꯣ ꯄꯣꯔꯠꯇꯨꯒꯜꯒꯤꯗꯤ ꯔꯣꯅꯥꯜꯗꯣ ꯂꯩꯔꯦꯗꯅ
ꯑꯥ
ꯑꯗꯣ ꯀꯥꯅꯥ ꯂꯩꯕꯔꯥ ꯈꯪꯗꯕ ꯑꯩꯁꯨ ꯌꯦꯡꯗꯕ ꯀꯌꯥ ꯌꯦꯡꯗꯕ ꯗꯨꯅ
ꯅꯣꯡ ꯆꯨꯕ꯭ꯔꯣ
ꯆꯨꯗꯦ
ꯅꯨꯡꯁꯗꯤ ꯁꯥ ꯅꯣꯡꯁꯨ ꯁꯥꯗꯕ ꯅꯣꯡꯁꯨ ꯆꯨꯗꯕ ꯅꯨꯡꯁꯥꯗꯨ ꯁꯥꯗꯕ ꯑꯁ ꯀꯔꯤ ꯍꯥꯏꯁꯤꯔ ꯋꯦꯗꯔꯁꯦꯀꯣ ꯁꯥꯕꯗꯣ ꯂꯣꯏꯔꯦ
ꯑꯣꯝꯆꯥꯛꯅꯕ ꯍꯥꯏꯗꯨꯔꯥ
ꯑꯣ ꯍꯨꯃꯥꯡꯅ ꯂꯣꯏꯔꯦꯗ ꯍꯛꯆꯥꯡꯁꯦ ꯌꯥꯗ꯭ꯔꯦꯍꯦ ꯏꯔꯨꯅꯤꯡꯉꯥꯏꯁꯨ ꯀꯤꯕ ꯏꯁꯤꯡ ꯂꯩꯇꯕꯒ ꯏꯁꯤꯡ ꯋꯥꯏꯑꯦ ꯇꯝꯄꯥꯛꯇꯗꯤꯀꯣ
ꯑꯣ
ꯑꯗꯨꯅꯦ ꯅꯨꯡꯉꯥꯏꯇꯦ
ꯑꯠꯁꯥ
ꯏꯁꯤꯡ ꯐꯥꯎ ꯂꯩꯕꯅꯦ
ꯑꯁ ꯏꯁꯤꯡ ꯂꯩꯕ ꯑꯣꯏ ꯖꯒꯥꯗꯗꯤ ꯂꯩꯕ ꯍꯩꯔꯣꯏꯗ ꯑꯩꯗꯤ ꯏꯁꯤꯡ ꯌꯥꯝ ꯌꯥꯝ ꯄꯥꯏꯕꯅꯤꯅ
ꯑꯗꯨꯅꯦ ꯏꯁꯤꯡ ꯂꯩꯕ ꯃꯐꯝꯗꯨꯅ ꯂꯩꯅꯤꯡꯉꯦ ꯅꯨꯡꯉꯥꯏꯌꯦ
ꯑꯥ
ꯀꯔꯤ ꯀꯔꯤ ꯍꯤꯟꯁꯥꯡ ꯆꯥ ꯍꯣꯔꯦꯟꯗꯤ
ꯏꯟꯁꯥꯡꯁꯦ ꯉꯁꯤꯁꯦ ꯉꯥ ꯆꯥꯕ ꯌꯥꯏ
ꯑꯁ ꯉꯥ ꯀꯗꯥꯏꯗꯒꯤ ꯇꯨꯔꯦꯟꯗ ꯐꯥꯕ꯭ꯔꯣ ꯅꯣꯏꯗꯤ ꯆꯤꯡꯗ ꯂꯩꯕꯅꯤꯅ ꯇꯨꯔꯦꯟꯗ ꯉꯥꯒꯨꯝꯕ ꯐꯥꯕ ꯆꯠꯇ꯭ꯔꯣ
ꯑꯗꯨꯝ ꯐꯥꯏꯗ ꯐꯥꯕꯗꯤ
ꯑꯁ ꯍꯥꯎꯋꯤꯅꯦ ꯆꯤꯡꯒꯤ ꯉꯥꯗꯣ ꯇꯥꯎꯔꯒ ꯆꯥꯕ ꯊꯥꯔꯛꯑꯣ
ꯇꯥꯎꯔꯒꯔꯣ
ꯑꯣ ꯇꯥꯎꯔꯒ ꯆꯥꯔꯒꯀꯣ ꯀꯥꯡꯁꯣꯏ ꯑꯃ ꯊꯣꯡꯉ ꯏꯔꯣꯟꯕ ꯑꯃ ꯇꯧꯔꯣ ꯑꯁ ꯌꯥꯔꯦ ꯑꯗꯨꯅꯦ ꯉꯥꯆꯦꯡꯒꯤ ꯉꯥ ꯐꯥꯔꯗꯤ ꯊꯥꯔꯛꯎꯀꯣ ꯒꯥꯔꯤꯗꯤ ꯐꯖꯅ ꯆꯦꯟꯕ꯭ꯔꯣ
ꯇꯤ ꯑꯁ ꯄꯦꯜꯂꯝꯒꯅꯤ ꯀꯩꯅꯣ
ꯁꯦꯜꯗꯤ ꯊꯥꯔꯛꯑꯣꯍꯦ ꯀꯩꯅꯣ ꯌꯥꯝꯗꯦ ꯈꯟꯅꯨꯗ
ꯊꯥꯔꯛꯀꯦ ꯊꯥꯔꯛꯀꯦ ꯅꯪꯅ ꯅꯪꯅ ꯑꯩꯅ ꯍꯥꯏ ꯅꯪꯅ ꯑꯩꯅ ꯍꯥꯏ ꯕꯤ ꯌꯥꯔꯒꯗꯤ ꯊꯥꯔꯛꯀꯦ
ꯀꯔꯤ ꯑꯦ ꯑꯗꯨ ꯃꯇꯥꯡ ꯇꯧꯅꯨꯀꯣ ꯑꯁꯤꯠ ꯑ ꯎꯝ ꯀꯩꯅꯣꯅꯦ ꯑꯗꯣ ꯍꯥꯏꯕ ꯃꯇꯥꯡ ꯌꯥꯗꯦ
ꯍꯥꯏꯗꯤ ꯑꯦ ꯑꯣ ꯑꯣ ꯑꯆꯥ ꯆꯥ
ꯈꯪꯉꯨꯍꯦ ꯅꯪꯁꯨ ꯅꯪꯒꯤ ꯃꯥꯡꯅꯕꯅꯤꯀꯣ ꯑꯩꯒꯤꯗꯤ ꯆꯥꯛ ꯄꯨꯛ ꯊꯟ ꯄꯨꯛ ꯊꯟꯗ꯭ꯔꯗꯤ ꯅꯪꯒꯤ ꯃꯥꯡꯒꯅꯤꯀꯣ ꯄꯨꯛ ꯊꯜꯍꯜꯂꯣ ꯍꯥꯟꯅ ꯕꯥꯚ ꯇꯥꯎ
ꯎꯝ ꯕꯥꯚ ꯇꯥꯒꯦ
ꯄꯔꯣ ꯇꯥꯔꯣ ꯅꯣꯏꯔꯣꯝꯗ ꯍꯩꯅꯧꯒꯨꯝꯕ ꯄꯥꯟꯕ꯭ꯔꯣ
ꯍꯩꯅꯧ ꯂꯩꯌꯦ ꯍꯩꯅꯧ ꯂꯩꯌꯦ ꯑꯩꯒꯤ ꯍꯩꯅꯧ ꯌꯥꯝ ꯄꯥꯟꯕꯅꯦ ꯑꯗꯨꯕꯨ ꯇꯤꯟ ꯆꯪꯕꯀꯣ
ꯀꯩꯅꯣ ꯑꯣ ꯑꯗꯨ ꯅꯠ ꯅꯠꯇꯕ ꯀꯩꯅꯣ ꯑꯉꯥꯡ ꯗ꯭ꯔꯦꯛ ꯇꯧꯔꯒ ꯏ ꯃꯥꯟꯕꯗꯣ ꯏ ꯃꯥꯟ ꯑꯦ ꯏ ꯃꯍꯤ ꯃꯥꯜꯂꯒ ꯍꯩ ꯃꯦꯠꯂꯒ ꯆꯥꯅꯕꯗꯣ ꯍꯧꯖꯤꯛ ꯀꯥꯟ ꯀꯔꯤ ꯍꯩꯔꯥ
ꯑꯣ ꯀꯔꯤ ꯍꯩꯔꯀꯣ
ꯆꯥꯝꯕ
ꯏ ꯃꯥꯟꯕ ꯃꯦꯠꯂꯒ ꯆꯥꯕ ꯍꯧꯖꯤꯛ ꯃꯇꯝꯗ ꯆꯥꯕꯕꯨ ꯀꯔꯤ ꯍꯩ ꯑꯣꯏꯕ꯭ꯔꯥ ꯅꯍꯦ
ꯍ ꯌꯥꯔꯦꯗ ꯍꯧꯖꯤꯛ ꯍꯧꯖꯤꯛ ꯀꯔꯤ ꯕꯤꯟꯗꯨꯜ ꯃꯥꯥꯟꯕꯅꯦ ꯃꯥ ꯑꯗꯨ ꯃꯆꯥ ꯃꯆꯥ ꯑꯣꯏꯔꯒꯀꯣ ꯑꯗꯨꯝ ꯉꯥꯡꯉꯒ
ꯑꯣ
ꯀꯔꯤ ꯍꯩ ꯂꯩꯕ꯭ꯔꯣ ꯍꯧꯖꯤꯛꯀꯥꯟꯗꯤ ꯈꯨꯟꯗ
ꯑꯥ ꯃꯦꯠꯈꯥꯏꯔꯒꯀꯣ ꯌꯦꯜꯂꯣ ꯀꯂꯔ ꯑꯣꯏꯕꯔ ꯔꯥꯎꯟ ꯑꯣꯏꯕ ꯀꯣꯝꯂꯥꯒꯨꯝꯅ ꯔꯥꯎꯟ ꯑꯣꯏꯔꯒ ꯃꯦꯠꯈꯥꯏꯔꯒ ꯃꯅꯨꯡꯗ ꯂꯤꯆꯤꯒꯤ ꯇꯥꯏꯞꯇ ꯇꯧ ꯇꯧꯔꯒ ꯆꯥꯕ ꯑꯃ ꯂꯩꯌꯦ
ꯍꯧꯅ ꯀꯔꯤ ꯍꯥꯏꯔꯣ ꯑꯗꯨꯗꯤ ꯍꯣꯔꯦꯟ ꯊꯥꯔꯛꯑꯣ ꯌꯦꯡꯒꯦ
ꯎꯝ ꯑꯗꯨꯒꯨꯝꯕ ꯑꯃ ꯂꯩꯌꯦ ꯑꯗꯒꯤ ꯍꯩꯅꯧ ꯂꯩꯔꯦ
ꯎ ꯍꯩꯅꯧꯗꯤ ꯃꯇꯝꯅꯦꯀꯣ ꯍꯧꯖꯤꯛ
ꯍꯩꯅꯧ ꯍꯩꯅꯧꯒꯤ ꯑꯥ ꯍꯩꯅꯧꯒꯤ ꯁꯤꯖꯟ ꯍꯥꯏꯇꯥꯔꯦ
ꯄꯦꯔꯨꯛ ꯀꯨꯝꯕꯗꯤ ꯐꯪꯕ꯭ꯔꯣ
ꯄꯦꯔꯨꯛ ꯐꯪꯉꯦ ꯑꯗꯣ ꯍꯧꯖꯤꯛ ꯅꯣꯡꯖꯨꯊꯥꯒꯤ ꯄꯦꯔꯨꯛꯇꯤ ꯍꯥꯎꯇꯕꯅꯦ ꯈꯥꯕꯅꯦ
ꯈꯥꯕ꯭ꯔꯣ ꯆꯥꯅꯤꯡꯉꯦ ꯄꯦꯔꯨꯛꯒ ꯁꯤꯡꯁꯨꯨ ꯃꯦꯠꯂꯒꯀꯣ
ꯎꯝ
ꯑꯩꯗꯤ ꯃꯣꯔꯣꯛꯁꯨ ꯆꯥꯛꯀꯜꯂꯦ ꯃꯣꯔꯣꯛꯁꯨ ꯂꯩꯕ꯭ꯔꯣ
ꯃꯣꯔꯣꯛ ꯑꯅꯧꯕ ꯊꯣꯛꯄꯗꯨꯔꯥ
ꯎꯝ ꯃꯔꯣꯛ ꯊꯥꯗ꯭ꯔꯣ
ꯃꯣꯔꯣꯛ ꯑꯩꯗꯤ ꯊꯥꯗꯦ ꯑꯗꯨꯕꯨ ꯑꯅꯧꯕꯗꯤ ꯊꯣꯛꯅꯔꯦ
ꯎꯝ ꯑꯗꯨꯝ ꯍꯥꯎꯋꯤꯅꯦ ꯃꯔꯣꯛꯁꯨ ꯎꯁꯣꯏꯒꯨꯝꯕ ꯃꯇꯝꯅꯤꯅ ꯍꯧꯖꯤꯛꯇꯤ
ꯎꯁꯣꯏ ꯍꯣꯏ ꯎꯁꯣꯏ ꯕꯦꯝꯕꯨ ꯁꯨꯠ ꯎꯁꯣꯏ ꯑꯗꯨꯝ ꯊꯣꯛꯑꯦ
ꯑꯁ ꯑꯣꯛꯁꯥꯒ ꯊꯣꯡꯉꯒꯀ
ꯎꯝ
ꯅꯪꯁꯨ ꯃꯌꯥꯝ ꯂꯩꯔꯝꯒꯅꯤꯗ ꯊꯥꯔꯛꯑꯣꯗ
ꯊꯥꯕ ꯌꯥꯏ ꯖꯒꯥꯅꯕꯨ ꯐꯖꯅ ꯈꯪ ꯈꯪꯕ ꯑꯣꯏꯔꯒꯗꯤ ꯑꯗꯨꯝ ꯊꯥꯕ ꯌꯥꯏ
ꯉꯥꯏꯈꯣ ꯑꯗꯨ ꯑꯗꯨ ꯒ꯭ꯌꯥꯟ ꯇꯥꯃꯗꯦ ꯍꯦ ꯀꯔ ꯀꯔꯤꯔꯣ ꯑꯉꯥꯝ ꯆꯥ ꯃꯥꯜꯂꯦ
ꯍꯣꯏꯗ ꯍꯣꯏꯗ ꯍꯣꯏꯗ
ꯅꯪꯉꯤꯅꯦꯀꯣ ꯑꯩꯒꯤꯗꯤ ꯃꯥꯡꯗꯦ ꯅꯪꯉꯤ ꯃꯥꯡꯒꯅꯤꯀꯣ
ꯑꯗꯨꯅꯦ
ꯀꯣꯔꯣꯅꯥꯗꯗꯒꯤ ꯍꯦꯟꯕꯅꯤꯀꯣ ꯍꯧꯖꯤꯛ ꯀꯥꯟ ꯂꯩꯅꯥꯁꯦ ꯆꯦꯁꯂꯨꯀꯣ
ꯎꯝ
ꯌꯥꯗꯕꯅꯦ
ꯑꯣ ꯀꯣꯔꯣꯅꯥ ꯍꯥꯏꯔꯒ ꯀꯣꯔꯣꯅꯥ ꯍꯥꯏꯔꯒ ꯀꯣꯔꯣꯅꯥ ꯀꯣꯔ ꯀꯣꯔꯣꯅꯥꯗꯨꯗꯤ ꯍꯧꯖꯤꯛꯇꯤ ꯀꯔꯤꯝ ꯑꯃꯨꯛ ꯇꯥꯗ꯭ꯔꯦꯀꯣ
ꯑ ꯌꯥꯔ ꯆꯔ ꯇꯥꯔꯦ ꯀꯣꯔꯣꯅꯥ ꯂꯩꯅꯦꯕꯨ ꯂꯩꯅꯥ ꯅꯠꯇꯦꯗ ꯃꯤ
ꯂꯩꯅꯥ ꯅꯥ ꯅꯥꯕ ꯅꯠꯇꯦꯗ ꯉꯁꯤ ꯆꯔꯆꯥꯥ ꯆꯠꯀꯦꯔꯣ ꯆꯔꯆ ꯉꯁꯤ ꯀꯩ ꯅꯨꯃꯤꯠꯔꯣ
ꯉꯁꯤꯁꯦ
ꯋꯥꯢꯅꯁꯗꯦ ꯑꯣ ꯐ꯭ꯔꯥꯢꯗꯦꯗꯅꯤꯀꯣ ꯀꯥꯕ ꯗꯣ ꯐ꯭ꯔꯥꯏꯗꯦ ꯁꯦꯇꯔꯗꯦ ꯁꯟꯗꯦ ꯍꯣꯏ ꯆꯥꯔꯁꯨ ꯐꯖꯅ ꯆꯠꯂꯣ ꯐꯖꯅ ꯄ꯭ꯔꯦ ꯇꯧꯔꯣ ꯅꯪꯒꯤ ꯂꯥꯢꯐꯇꯥꯁꯨ ꯑꯐꯕ ꯂꯥꯛ ꯐꯖꯅ ꯂꯨꯍꯣꯡꯉꯣ ꯕꯥꯔꯇꯣꯟꯁꯨ ꯑꯩꯉꯣꯟꯗ ꯌꯥꯎꯔ ꯑꯣ ꯑꯁꯣꯢꯒꯅꯨꯀꯣ
ꯍꯣꯏꯅꯦ ꯍꯣꯏꯅꯦ
ꯅꯣꯏ ꯅꯣꯏꯅ ꯁꯥꯒꯦꯝ ꯒꯨꯝꯕ ꯊꯣꯡꯕꯁꯦ ꯌꯥꯝ ꯍꯥꯎꯑꯦꯅꯦꯀꯣ
ꯍꯣꯢꯇ
ꯍꯣꯢꯗ ꯍꯣꯢꯗ ꯍꯥꯢꯔꯒ ꯍꯣꯔꯦꯟ ꯂꯥꯛꯑꯒ ꯀꯅꯥꯗꯣ ꯍꯥꯏꯔꯛꯑꯗꯤ ꯂꯣꯏꯔꯦ
ꯑꯦ ꯑꯦꯁ
ꯑꯣ ꯐꯖꯅ ꯆꯥꯔꯁꯦ
ꯎꯝ
ꯑꯥ ꯑ
ꯀꯅꯥ ꯀꯅꯥ ꯂꯩꯕ꯭ꯔꯣ ꯏꯃꯨꯡꯗ ꯊꯕꯛ ꯂꯣꯏꯅ ꯂꯣꯢꯅ ꯆꯠꯅꯈ꯭ꯔꯕꯣ
ꯃꯤ ꯂꯩꯇꯦꯗ ꯑꯩꯗꯤ ꯏꯊꯟꯇ ꯑꯗꯨꯝ ꯂꯩꯗ
ꯃꯥꯃꯥ ꯕꯕꯥ ꯈꯣꯢꯗꯤ ꯑꯣ ꯑꯣ ꯅꯥꯎꯄꯥꯈꯣꯏꯗꯤ ꯀꯥꯏ ꯆꯈ꯭ꯔꯦ
ꯏꯅꯥꯎ ꯈꯣꯏꯗꯤ ꯃꯄꯥꯟꯗ ꯂꯥꯏꯔꯤꯛ ꯇꯝꯕ
ꯅꯇꯣꯝꯗ ꯂꯩꯕ꯭ꯔꯣ ꯌꯨꯝꯗ
ꯎꯝ
ꯑꯁ ꯗꯨꯗꯤ ꯅꯪ ꯀꯩꯅꯣ ꯇꯧꯔꯣꯍꯦ ꯅꯪꯒꯤ ꯄꯥꯔꯠꯅꯔ ꯑꯃ ꯊꯤꯌꯨꯗ
ꯀꯣꯟꯅ ꯋꯥꯔꯤ ꯁꯥꯁꯤ ꯗꯨꯒꯨꯝꯕꯩ ꯒꯤꯗꯤ
ꯌꯦꯟ ꯌꯦꯟ ꯌꯥꯝ ꯂꯩꯕꯅꯤꯅ ꯄꯣꯡꯂꯤꯔꯣ ꯅꯪꯕꯣ
ꯌꯦꯟ ꯂꯣꯏꯕꯗꯨꯕꯨ ꯄꯣꯡꯕ ꯌꯥꯕꯔꯣ
ꯁꯦꯝꯃꯢ ꯊꯥꯔꯛꯑꯣꯀꯣ ꯀꯦꯖꯤ ꯀꯌꯥ ꯀꯌꯥ ꯇꯥꯕ ꯂꯩꯔꯕꯣ
ꯀꯦꯖꯤ ꯑꯅꯤ ꯃꯈꯥꯏꯃꯨꯛꯀꯤ ꯆꯥꯡ ꯃꯆꯥ ꯑꯣꯏꯔꯤꯗ
ꯑꯗꯨꯗꯤ ꯑꯥ ꯔꯤ ꯌꯦꯟꯗꯣ ꯃꯔꯤ ꯃꯉꯥ ꯄꯨꯡ ꯃꯣꯔꯛ ꯑꯩꯈꯣꯏ ꯄꯥꯔꯇꯤ ꯇꯧꯔꯁꯦ
ꯑꯗꯣ ꯃꯤ ꯈꯔꯅ ꯍꯧꯖꯤꯛ ꯀꯦꯖꯤ ꯑꯅꯤꯃꯨꯛꯀꯤ ꯆꯥꯡꯁꯦ ꯃꯤ ꯈꯔꯅ ꯄꯥꯝꯕꯀꯣ
ꯎꯝ ꯀꯦꯖꯤ ꯑꯅꯤ ꯍꯦꯜꯂꯗꯤ ꯍꯥꯎꯕ ꯃꯇꯝꯁꯨ ꯑꯣꯏꯔꯦꯕ
ꯑꯥ ꯆꯥꯎꯃꯜꯂꯒꯗꯤ ꯂꯧꯕ ꯗꯣ ꯃꯤ ꯑꯃꯈꯛꯛꯇꯅ ꯀꯦꯖꯤ ꯇꯔꯨꯛ ꯇꯔꯦꯠ ꯇꯥꯕ ꯂꯧꯕ
ꯑꯁ ꯀꯦꯖꯤ ꯇ꯭ꯔꯨꯛ ꯇꯔꯦꯠ ꯇꯥꯔꯗꯤ ꯑꯈꯣꯢꯗꯤ ꯂꯧꯒꯅꯤ ꯅ ꯔꯦꯗꯤꯗꯅꯦ ꯑꯗꯨꯗꯤ
ꯑꯦ ꯑꯗꯨꯅ ꯑꯃꯅꯦꯗꯅ ꯃꯤ ꯑꯃꯈꯛꯇꯪ ꯂꯩꯕ ꯑꯣꯏꯔꯒꯗꯤ ꯇꯔꯨꯛ ꯇꯔꯦꯠ ꯇꯥꯕꯗꯤ ꯂꯧꯕ ꯉꯝꯗꯦ ꯅꯥ
ꯆꯥꯕꯗꯣ ꯆꯥꯕ ꯈꯛꯇꯪꯒꯤꯗꯤ ꯃꯤ ꯑꯃꯈꯛꯇꯅ ꯀꯦꯖꯤ ꯇꯔꯨꯛ ꯇꯔꯦꯠ ꯇꯥꯈ꯭ꯔꯒꯗꯤ
ꯑꯁ ꯃꯤ ꯌꯥꯝꯃꯤ ꯀꯦꯖꯤ ꯇꯔꯨꯛ ꯇꯔꯦꯠ ꯅꯠꯇ꯭ꯔꯗꯤ ꯀꯣꯟꯅꯗꯦꯕ
ꯑꯥ ꯇꯔꯨꯛ ꯇꯔꯦꯠ ꯃꯨꯛ ꯇꯥꯕ ꯑꯆꯥ ꯑꯆꯧꯕꯁꯤꯡꯗꯤ ꯑꯥ ꯍꯥꯎꯁꯨ ꯍꯥꯎꯕꯅꯦ
ꯎꯝ ꯃꯤ ꯌꯥꯝꯕꯅꯤꯅ ꯑꯁ ꯒ꯭ꯌꯥꯟ ꯇꯥꯗꯦ
ꯑꯥ ꯃꯤ ꯌꯥꯝꯂꯒꯗꯤ ꯃꯤ ꯌꯥꯝꯂꯒꯗꯤ ꯐꯩꯌꯦ ꯆꯥ ꯊꯛꯄꯁꯨ ꯑꯗꯨꯝ ꯐꯩꯌꯦ
ꯎꯝ ꯑꯩꯈꯣꯏꯗꯤ ꯃꯤ ꯌꯥꯝꯕꯅꯤꯅ ꯃꯤ ꯇꯔꯥ ꯍꯦꯜꯂꯦ ꯑꯗꯨꯗꯤꯀꯣ ꯑꯦ ꯀꯦꯒꯤ ꯑꯃ ꯀꯣꯟꯅꯗꯦ ꯀꯦꯒꯤ ꯑꯃ ꯑꯅꯤꯅ ꯀꯣꯟꯅꯗ꯭ꯔꯦꯕ ꯃꯔꯤ ꯃꯉꯥ
ꯃꯔꯤ ꯍꯣꯏ ꯑꯗꯣ ꯃꯤ ꯌꯥꯝꯂꯒꯗꯤ ꯑꯗꯨꯃꯥꯏ ꯇꯧꯒꯅꯤ
ꯆꯥꯀꯁꯦ ꯆꯥꯕꯗꯤ ꯌꯥꯝ ꯍꯩꯕꯅꯦꯍꯦ ꯁꯥ ꯑꯣꯛꯁꯥꯒꯨꯝꯕꯗꯤ ꯌꯥꯝ ꯆꯥꯕꯀꯣ ꯑꯗꯨ ꯘꯔꯤ ꯇꯣꯡꯕꯗꯗꯤ ꯑꯣꯅꯤꯡꯕꯗꯣ
ꯑꯣ ꯑꯣ
ꯑꯩꯗꯤ ꯒꯥꯔꯤ ꯇꯣꯡꯕ ꯌꯥꯗꯦ ꯍꯦꯛꯇ ꯑꯣꯊꯣꯛꯄꯀꯣ ꯑꯣꯇꯣꯗꯤ ꯌꯥꯏꯑꯦ
ꯍꯣꯏ
ꯑꯣꯇꯣ ꯈꯛꯇꯅꯤ ꯍꯥꯔꯤꯁꯦ ꯅꯪ ꯑꯣꯇꯣ ꯀꯔꯟ ꯆꯠꯄ ꯑꯩ ꯑꯗꯨꯝ ꯇꯣꯡ ꯂꯩꯔꯅꯤ
ꯑꯥ
ꯑꯗꯨꯒ ꯍꯣꯔꯦꯟ ꯅꯨꯃꯤꯗꯥꯡ ꯑꯗꯨꯋꯥꯏꯗ ꯑꯃꯨꯛ ꯋꯥꯔꯤ ꯁꯥꯁꯤꯀꯣ
ꯍꯣꯏ ꯍꯣꯏ ꯑꯗꯨꯃꯥꯏꯅ ꯇꯧꯁꯦ ꯎꯝ